ꯑꯥꯎ ꯇꯥꯏꯌꯦ ꯅꯣꯏ ꯀꯩꯅꯣ ꯄꯥꯏꯗ꯭ꯔꯣ ꯁꯨꯨꯝꯂ ꯏꯔꯤꯌꯦ
ꯆꯥꯛ ꯇꯤ ꯆꯥꯔꯔꯕꯣ
ꯑꯩ ꯆꯒ ꯆꯥꯗ꯭ꯔꯤꯗ ꯅꯪꯗꯤ
ꯑꯩꯈꯣꯏꯗꯤ ꯆꯥꯔꯦ ꯀꯩ ꯍꯟꯖꯥꯡꯅꯣ ꯅꯣꯏꯗꯤ ꯎ
ꯏꯅꯦꯅ ꯍꯋꯥꯏ ꯊꯣꯡꯉꯝꯃꯦ
ꯑꯣ ꯑꯣ ꯍꯦꯡꯍꯦꯦ ꯆꯥꯛ ꯆꯥꯕꯗꯤ
ꯎꯝ ꯑꯩꯗꯣ ꯊꯕꯛ ꯍꯜꯂꯛꯄꯗ ꯉꯥꯏꯔꯤꯕ
ꯑꯣ ꯑꯣ ꯅꯪꯗꯤ ꯆꯍꯤ ꯀꯌꯥ ꯁꯨꯔꯒꯦ
ꯑꯁ ꯆꯍꯤꯕꯨ ꯍꯥꯏꯕ ꯍꯦꯛꯇ ꯍꯥꯏꯕ ꯌꯥꯕ꯭ꯔꯣ
ꯑꯩ ꯈꯔ ꯑꯉꯥꯡ ꯑꯩꯗꯤ ꯍꯟꯗꯛꯅ ꯇ꯭ꯋꯦꯟꯇꯤ ꯐꯥꯏꯚ ꯐꯥꯕ ꯕꯅꯤꯅꯦ ꯑꯍꯥꯟ ꯅ ꯑꯣꯏꯔꯦꯅꯦ ꯅꯣꯏꯗꯤ ꯀꯌꯥꯅꯣ
ꯑꯩꯗꯤ ꯀꯅ
ꯀꯨꯣꯟ ꯑꯁ ꯑꯗꯨꯗꯤ ꯌꯥꯝ ꯑꯉꯥꯡ ꯋꯥꯔꯤꯔꯤꯗ ꯅꯣꯏꯅꯦ
ꯍꯣꯏ ꯑꯉꯥꯡ ꯑꯣꯏꯔꯦ ꯑꯗꯨꯁꯨ ꯑꯗꯨꯝ
ꯏꯅ ꯆꯤꯟꯅꯅꯎꯗꯤꯒꯌꯥꯅꯣ ꯇꯥꯕ꯭ꯔꯣ
ꯑꯥ ꯑꯩ ꯏꯆꯤꯟ ꯏꯅꯥꯎ ꯏꯅꯥꯎꯅꯨꯄꯤ ꯑꯍꯨꯝꯅꯦ ꯏꯅꯥꯎꯅꯨꯄꯥ ꯑꯅꯤꯅꯦ
ꯑꯁ ꯑꯗꯨꯗꯤ ꯌꯥꯏꯅꯦ ꯅ ꯅꯪ ꯑꯩꯈꯣꯏꯅ ꯃꯔꯤ ꯅꯨꯄꯤ ꯑꯍꯨꯝꯒ ꯅꯨꯄꯥ ꯑꯃ ꯅꯗꯤ ꯀꯩ ꯊꯕꯛ ꯁꯨꯒꯦ
ꯑꯁ ꯑꯩꯗꯤ ꯑꯗꯨꯝ ꯌꯥꯅ ꯌꯥꯅꯕ ꯁꯤꯟꯕ ꯍꯥꯏꯗꯨꯅꯦ ꯄꯥꯔꯠ ꯇꯥꯏꯝꯗ
ꯑꯁ ꯑꯗꯨꯅ ꯐꯔꯦꯅꯦ ꯍꯧꯖꯤꯛꯀꯥꯟꯗꯤ ꯄꯩꯁꯥꯁꯦ ꯇꯥꯟꯕ ꯌꯥꯝ ꯋꯥꯅꯔꯦꯅꯦ
ꯅꯪꯗꯤ ꯀꯩꯀꯩ ꯊꯕꯛ ꯇꯧꯔꯤꯒꯦ ꯍꯟꯇꯥ
ꯁꯨ ꯑꯩꯁꯨ ꯍꯥꯎꯁ ꯍꯥꯎꯁ ꯀꯤꯞꯄꯤꯡꯒꯤ ꯊꯕꯛ ꯇꯧꯔꯤ ꯑꯉꯥꯡ ꯂꯧꯕ ꯆꯠꯄ ꯑꯗꯨꯒꯤ ꯊꯕꯛꯅꯦꯗ ꯋꯥꯏꯗ ꯊꯕꯛ ꯀꯗꯥꯏꯗꯒꯤ ꯅꯨꯡꯉꯥꯏꯕ꯭ꯔꯣ ꯄꯨꯡ ꯅꯤꯄꯥꯥꯟꯗꯒꯤ ꯆꯠꯂꯒ ꯄꯨꯡ ꯃꯉꯥ ꯇꯔꯨꯛꯇ ꯍꯜꯂꯛꯑꯦ ꯅꯗꯤ ꯊꯕ ꯌꯥꯝ ꯋꯥꯏꯅꯦ ꯅꯪꯗꯤ ꯎ ꯍꯥꯏꯗꯤ ꯑꯇꯣꯞꯄ ꯎ ꯊꯕꯛꯀꯨꯝꯕ ꯍꯥꯏꯗꯤ ꯑꯦꯛꯖꯥꯝ ꯇꯝꯕ ꯊꯥꯔꯣꯏꯗ꯭ꯔꯣ
ꯑꯦꯛꯖꯥꯝ ꯍꯣꯏ ꯊꯥꯒꯦꯅꯗꯤ ꯇꯧꯕꯅꯦ ꯑꯗꯣ ꯑꯁ ꯈꯪꯗ꯭ꯔꯦꯗ
ꯏꯁ ꯂꯥꯏꯔꯤꯛ ꯍꯧꯖꯤꯛꯀꯥꯟ ꯑꯁꯤ ꯉꯛꯇꯅꯦ ꯑꯩꯒ ꯋꯥꯔꯤ ꯁꯥꯟꯅꯕ ꯐꯪꯕ ꯃꯤꯁꯤꯡꯗꯣ ꯎꯝ ꯃꯣꯏꯁꯨ ꯑꯦꯛꯖꯥꯝ ꯊꯥꯕ꯭ꯔꯥ ꯅꯤ ꯍꯥꯏꯔꯒ ꯂꯥꯏꯔꯤꯛ ꯌꯥꯝ ꯄꯥꯔ ꯂꯩꯌꯦꯕ ꯃꯇꯝꯗꯣ ꯃꯣꯏꯁꯨ ꯂꯥꯏꯔꯤꯛ ꯑꯃꯨꯛ ꯄꯥꯕ ꯋꯥꯔꯤ ꯑꯃꯨꯛ ꯁꯥꯕ ꯑꯁ ꯌꯥꯝ ꯀꯟꯅ ꯇꯧꯔꯤ ꯃꯤ ꯈꯔꯛꯇꯤ ꯕꯦꯡꯒꯤ ꯊꯕꯛꯁꯨ ꯑꯃꯨꯛ ꯇꯧꯒꯅꯤ ꯍꯥꯏ ꯃꯤ ꯈꯔꯛꯅ ꯀꯔꯤ ꯊꯕꯛꯅ ꯑꯃ ꯁꯤꯐꯏꯁꯨ ꯇꯧꯒꯅꯤ ꯍꯥꯏꯕ ꯃꯥꯜꯂꯦ ꯌꯦꯁ ꯑꯩꯈꯣꯏ ꯉꯇ ꯉꯥꯏꯔꯦ ꯂꯥꯏꯔꯤꯛ ꯄꯥ
ꯀ
ꯌꯥꯝ ꯋꯥꯏꯅꯦ ꯊꯕꯛ ꯁꯦ ꯑꯩꯖꯝ ꯊꯥꯔꯒꯁꯨ ꯑꯩꯈꯣꯏꯗꯤ ꯊꯣꯛꯁꯨ ꯊꯣꯛꯑꯔꯣꯏ ꯃꯪ ꯀꯔꯤ ꯑꯦꯛꯖꯥꯝ ꯇꯧꯒꯅꯤ ꯀ ꯄꯥꯝꯒꯦ
ꯑꯩꯗꯤ ꯎꯝ ꯍꯟꯗꯛ ꯌꯨ ꯕꯤ ꯑꯦꯁ ꯁꯤꯒꯤ ꯊꯥꯁꯤꯔ ꯇꯤꯛꯈꯠꯂꯤꯕꯅꯤꯅꯦ
ꯁꯇ ꯑꯗꯨꯗꯤ ꯂꯥꯏꯔꯤꯛ ꯄꯥꯕ ꯌꯥꯔꯦꯍꯦ ꯌꯥꯝ ꯄꯥꯔꯝꯃꯅꯤꯅ
ꯍꯣꯏ ꯂꯥꯏꯔꯤꯛꯄꯨꯗꯤ ꯑꯗꯨꯝ ꯄꯥꯔꯦꯗ ꯊꯥꯅꯕ ꯈꯛꯇ ꯉꯥꯏꯔꯦ
ꯑꯁ ꯌꯥꯝ ꯐꯩꯅꯦ ꯑꯗꯨꯗꯤ ꯑꯁ ꯐꯖ ꯐꯖꯅ ꯊꯥꯔꯒ ꯑꯗꯨꯒ ꯑꯁ ꯑꯁ ꯑꯗꯨꯒ ꯑꯦꯛꯖꯥꯝ ꯊꯣꯛꯑꯗꯤ ꯐꯖꯔꯅꯦ ꯑꯣꯐꯤꯁꯥꯔ ꯑꯣꯏꯔꯅꯤꯅꯦ ꯎ
ꯍꯣꯏ ꯑꯣꯐꯤꯁꯥꯔ ꯑꯣꯏꯔꯀꯥꯟꯗꯅꯤꯅꯦ ꯅꯣꯏꯅ ꯑꯩꯉꯣꯟꯗ ꯃꯦꯗꯥꯝ ꯃꯦꯗꯥꯝ ꯀꯧꯔꯛꯇꯣꯏꯁꯦ
ꯑꯁ ꯀꯧꯕꯤꯔꯒꯦ ꯍꯥꯏꯁꯤꯅꯦ ꯑꯩꯈꯣꯏꯗꯤ ꯅꯣꯏꯅꯕꯨ ꯑꯣꯏꯔꯛꯇꯕꯩ ꯋꯥꯅꯤ ꯑꯣꯏꯔꯛꯑꯕ ꯑꯗꯨꯝ ꯀꯧꯔꯦ ꯑꯩꯈꯣꯏꯗꯤ ꯃꯗꯥꯝ ꯀꯥꯏꯅ
ꯀꯧꯅꯕꯗꯤ ꯑꯩꯅ ꯀꯟꯅ ꯍꯣꯠꯅꯔꯤꯁꯦ
ꯍꯣꯠꯟꯅꯧ ꯍꯣꯟꯅꯧ ꯍꯣꯠꯅꯕ ꯂꯦꯞꯄ ꯌꯥꯗꯦ ꯍꯣꯠꯅꯕ ꯀꯕ ꯀꯟꯒꯗꯕꯅꯤ ꯍꯧꯖꯤꯛ ꯃꯇꯝꯗꯤ ꯂꯥꯏꯔꯤꯛ ꯍꯩꯇꯕ ꯍꯥꯏꯕꯁꯦ ꯌꯥꯗ꯭ꯔꯦ ꯅꯪ ꯀꯣꯂꯦꯖꯇꯤ ꯂꯣꯏꯔꯕꯣ
ꯍꯣꯏ ꯂꯣꯏꯔꯦ ꯑꯩ
ꯑ ꯎꯝ ꯀꯣꯂꯦꯖ ꯂꯣꯏꯔꯗꯤ ꯑꯗꯨꯝ ꯌꯥꯔꯦꯗ
ꯎꯝ
ꯀꯣꯂꯦꯖ ꯂꯣꯏꯔꯣ ꯂꯥꯏꯔꯤꯛ ꯈꯔ ꯑꯗꯨꯝ ꯄꯥꯔ ꯑꯁ ꯂꯥꯏꯔꯤꯛꯁꯤꯁꯨ ꯎꯝ ꯌꯥꯝ ꯄꯥꯔꯁꯨꯀꯣ ꯈꯪꯗꯕ ꯃꯤ ꯌꯥꯝ ꯂꯩꯅꯦ ꯑꯩꯒꯤ ꯑꯩꯒ ꯋꯥꯔꯤ ꯁꯥꯟꯅꯕ ꯃꯤꯁꯤꯡꯗꯣ
ꯎꯝ
ꯂꯥꯏꯔꯤꯛ ꯄꯥꯔꯁꯨꯀꯣ ꯑꯁ ꯌꯥꯝ ꯋꯥꯏꯑꯦ ꯍꯥꯏꯔꯒ ꯃꯣꯏꯗꯣ ꯀꯔꯤ ꯍꯥꯏꯅꯤ ꯅꯨꯄꯥ ꯑꯃ ꯂꯩꯌꯦꯕꯀꯣ ꯍꯟꯗꯛ ꯋꯥꯔꯤ ꯁꯥꯟꯅꯕ ꯃꯥꯁꯨ ꯃꯥꯅ ꯕꯦꯡꯒꯤ ꯊꯕꯛꯀꯤ ꯑꯦꯛꯖꯥꯝ ꯇꯧꯒꯗꯕꯅꯦ ꯍꯥꯏꯌꯦꯕ ꯍꯟꯗꯛꯀꯤ ꯗꯦꯠ ꯇꯨꯋꯦꯜꯐꯀ ꯑ ꯗꯦꯠ ꯐꯤꯐꯇꯤꯟꯁꯦ ꯑꯦꯛꯖꯥꯝ ꯂꯩ ꯍꯥꯏꯌꯦ ꯑꯗꯨ ꯂꯥꯏꯔꯤꯛꯇꯤ ꯁꯨꯡ ꯄ ꯄꯥꯗ꯭ꯔꯕ
ꯑꯣ
ꯑꯗꯨ ꯄꯥꯗ꯭ꯔꯕꯅꯤꯅ ꯃꯥ ꯍꯧꯖꯤꯛ ꯃꯊꯥ ꯀꯟꯅ ꯁꯥꯔꯤ ꯅꯣꯏꯒꯤ ꯋꯥꯔꯤ ꯁꯥꯟꯅꯕ ꯐꯪꯗ꯭ꯔꯦ
ꯑꯥꯎꯠꯁꯥꯏꯗꯠꯇ ꯂꯩꯕ ꯃꯤꯅꯦ
ꯑꯣ
ꯅꯪꯁꯨ ꯍꯥꯏꯗꯤ ꯎ ꯎꯝ ꯃꯤ ꯌꯥꯝ ꯂꯩꯕꯅꯦ ꯑꯗꯨꯝ ꯆꯪꯉꯒꯀꯣ ꯑꯗꯨꯝ ꯍꯥꯏꯌꯣ ꯋꯥꯔꯤ ꯁꯥꯟꯅꯁꯦ ꯍꯥꯏꯔꯒꯀꯣ ꯑꯗꯨꯝ ꯃꯤ ꯑꯇꯣꯞ ꯑꯇꯣꯞꯄ ꯌꯥꯝ ꯂꯥꯛꯄꯅꯦ
ꯍꯪꯗꯦꯗ ꯣꯔꯣꯗ ꯑꯩ ꯃꯗꯤ ꯣꯁꯅꯦ
ꯑꯗꯨ ꯅꯣꯏ ꯅꯣꯏ ꯕꯦꯛꯒ꯭ꯔꯥꯎꯟꯗ ꯂꯥꯡꯉꯦ ꯂꯥꯡꯉꯦ
ꯑꯥꯎ
ꯑ ꯅꯣꯏ ꯕꯦꯛꯒ꯭ꯔꯥꯎꯟꯗ ꯂꯥꯡꯉꯦ
ꯍꯣꯏ ꯏꯄꯥꯁꯤꯗ ꯀꯩꯅꯣ ꯇꯧꯕꯒꯤꯅꯤꯗ
ꯑꯣ ꯑꯣ ꯎꯝ ꯑꯗꯨꯝ ꯃꯈꯣꯟꯗꯣ ꯇꯥꯕ ꯗꯤ ꯅꯨꯡꯉꯥꯏꯇꯕꯅꯦꯕ ꯄꯣꯠ ꯑꯗꯨ ꯌꯥꯗꯕꯅꯦ ꯑꯗꯨꯅ ꯈꯔ ꯆꯤꯛꯄ ꯃꯐꯝꯗ ꯂꯩꯌꯣ
ꯑꯥ
ꯑꯗꯨ ꯐꯔ ꯌꯥꯝ ꯇꯥꯕꯅꯦ ꯅꯆꯤꯟ ꯅꯅꯥꯎꯗꯤ ꯂꯩ
ꯍꯥꯥ ꯍꯣꯏ ꯈꯔ ꯈꯔ ꯈꯔꯗꯤ ꯐꯥꯔꯦ ꯐꯥꯕ ꯍꯧꯔꯛꯄ ꯃꯇꯝꯗ ꯍꯧꯔꯦ
ꯑ ꯐꯩꯅꯦ ꯀꯩꯅꯣ ꯑꯁ ꯅꯣꯏꯒꯤꯁꯦ ꯂꯥꯡꯗꯤ ꯂꯥꯡꯉꯤ ꯅꯅꯥꯎ ꯅꯨꯄꯥ ꯑꯩꯈꯣꯏꯁꯨ ꯑꯗꯨꯝ ꯁ꯭ꯀꯨꯜ ꯀꯥꯔꯝꯒꯅꯤꯅꯀꯣ
ꯍ
ꯁꯀꯣ ꯑꯗꯨꯝ ꯌꯥꯅ ꯌꯥꯅꯕ ꯍꯥꯏꯕꯗꯨꯅꯤ
ꯑꯥ ꯌꯥꯏꯗ ꯆꯍꯤꯗꯤ ꯀꯌꯥ ꯀꯌꯥꯗꯤ ꯁꯨꯔꯦ ꯃꯣꯏꯗꯤ
ꯃꯣꯏꯁꯨ ꯑꯗꯨꯝ ꯂꯩꯁꯥꯕꯤ ꯄꯥꯈꯪ ꯐꯥꯕ ꯍꯥꯏꯗꯨ ꯑꯣꯏꯅꯔꯦꯗ
ꯑꯥ
ꯎ ꯐꯩꯅꯦ ꯑꯗꯣ ꯍꯧꯖꯤꯛꯇꯤ ꯀꯅꯥ ꯀꯅꯥ ꯂꯩꯒꯦ ꯅꯣꯏꯗꯤ
ꯑꯩ ꯑꯩꯈꯣꯏ ꯏꯅꯦ ꯑꯃꯒ ꯂꯩ
ꯑꯣ
ꯑꯗꯨ ꯅꯪꯗꯤ ꯍꯟꯗꯛ ꯃꯔꯛꯁꯦ ꯀꯣꯏꯕꯒ ꯁꯨꯡꯆꯠ ꯆꯠꯇꯔꯕꯣ
ꯑ ꯆꯠꯇꯦ ꯑ ꯕꯦꯔꯥꯅꯤꯍꯦ
ꯊꯕꯛꯇ ꯑꯗꯨꯝ ꯇꯧꯔ ꯂꯩꯔꯦ
ꯊꯕꯛ ꯇꯧꯋꯦ ꯑꯝ ꯀꯣꯏꯕ ꯆꯠꯄ ꯃꯇꯝ ꯂꯩꯇꯦꯗ
ꯑꯣ ꯑꯗꯣ ꯑꯩꯈꯣꯏꯁꯨ ꯅꯣꯡ ꯐꯥꯗꯣꯛ ꯀꯣꯏꯕ ꯆꯠꯄꯁ
ꯑꯝ ꯅꯣꯡ ꯐꯥꯗꯧꯛꯇꯤ ꯀꯣꯏꯕ ꯆꯠꯄ ꯌꯥꯏ ꯀꯔꯝ ꯀꯔꯝꯕ
ꯎꯝ
ꯃꯝꯗ ꯆꯠꯁꯤꯛ ꯅꯪ ꯃꯔꯝ ꯍꯥꯏꯔꯨꯅꯦ ꯑꯃ
ꯍꯟꯗꯛ ꯑꯦꯄꯜ ꯐꯥꯔꯝꯗꯣ ꯈꯪꯕ꯭ꯔꯥ ꯑꯗꯨꯗ ꯆꯠꯄ ꯌꯥꯏꯅꯦ ꯇꯕ꯭ꯔꯣ ꯀꯩꯗꯧꯔꯤꯒꯦ ꯇꯥꯗ꯭ꯔꯕꯣ ꯑꯦ
ꯇꯕ꯭ꯔꯣ ꯍꯜꯂꯣ